ꯇꯥꯔꯕꯣ꯫
ꯇꯥꯔꯦ ꯇꯥꯔꯦ
ꯀꯔꯤ ꯇꯧꯔꯤꯕ
ꯍꯤꯞꯄꯦ ꯐꯃꯨꯡꯗ ꯀꯩꯗꯧꯔꯨꯅꯤ꯫
ꯉꯁꯤꯒꯤ ꯀꯔꯤ ꯀꯔꯤ ꯇꯧꯒ꯭ꯔꯕ ꯍꯥꯏꯔꯛꯑꯣ꯫
ꯉꯁꯤ ꯀꯩꯀꯩ ꯇꯧꯈ꯭ꯔꯕ ꯍꯥꯏꯁꯦ ꯄꯨꯡ ꯇꯔꯦꯠ ꯃꯈꯥꯏꯗ ꯇꯨꯝꯕ ꯍꯧꯒꯠꯂꯦ꯫
ꯀꯔꯤ꯫
ꯑꯗꯒꯤꯗꯤ ꯑꯗꯗꯒꯤꯆꯤꯟꯅꯥꯥꯛ ꯁꯦꯡꯗꯣꯛꯑꯦ ꯋꯥꯠꯅꯁꯤꯤ ꯆꯜꯂꯦ ꯀꯂꯩ ꯐꯦꯡꯗꯣꯛꯦ ꯌꯨꯁꯨ ꯊꯣꯛꯑꯦ ꯃꯣꯜꯂꯤ ꯃꯣꯜꯂꯤ ꯇꯦꯛ ꯇꯦꯛ ꯇꯦꯛ ꯇꯧ ꯇꯧꯗꯅ ꯃꯇꯝ ꯂꯦꯟ ꯂꯦꯟꯗꯅ
ꯑ
ꯑꯗꯒꯤꯗꯨ ꯀꯊꯋꯦ ꯆꯥꯛꯈꯨꯝꯗꯣ ꯆꯪꯉꯦ ꯂꯣꯏꯔꯦ ꯉꯁꯤ ꯅꯣꯡꯃꯩ ꯆꯥꯔ ꯊꯣꯛꯑꯦ ꯀꯣꯟ ꯅꯣꯡꯃ ꯐꯦꯡꯗꯣꯛꯑꯦ ꯁꯤ ꯃꯉꯥ ꯍꯗꯩ ꯍꯣꯔꯦꯟ ꯅꯨꯃꯤꯠ ꯅꯨꯡꯛ ꯇꯥꯔꯛꯑꯅꯤ ꯑꯃꯨꯛ ꯀꯣꯟꯅ ꯑꯃꯨꯛ ꯆꯥꯃꯨꯛ ꯆꯥꯊꯣꯛꯑꯅꯤ ꯀꯣꯟꯅ ꯑꯃꯨꯛ ꯐꯦꯡꯉꯅꯤ ꯑꯁ ꯀꯣꯠ ꯍꯕ ꯃꯇꯝꯗꯟꯁꯤꯖꯟꯅꯨꯡ ꯋꯥꯔꯤꯔꯦꯗ
ꯀꯣꯟ ꯐꯦꯡꯉꯒ ꯆꯥꯛ ꯊꯣꯡꯅꯕ ꯄꯣꯛꯂꯛꯄꯅꯤꯅ
ꯑ ꯑꯁꯦꯡ ꯃꯥꯏꯅꯦ ꯑꯩ ꯈꯜꯂꯤꯅꯦ ꯊꯥꯛꯁꯦ ꯄꯨꯟꯁꯤꯁꯦ ꯄꯣꯏ ꯊꯣꯡꯗꯣꯏꯅꯦ ꯀꯕꯗ ꯃꯊꯥ ꯁꯥ ꯌꯥꯝꯅ ꯂꯣꯏꯔꯦ ꯃꯣꯏ
ꯆꯥꯕꯩꯗꯤ ꯈꯟꯗꯕ ꯄꯨꯟꯁꯤꯠ ꯆꯨꯞꯄꯩ ꯆꯥꯕꯩꯅꯦꯗꯤ ꯈꯟꯗꯕ
ꯑꯥꯎ ꯈꯟꯗ꯭ꯔ ꯄꯨꯟꯁꯤꯆꯨꯞꯄ ꯆꯥꯛ ꯊꯣꯡꯗꯣꯏꯅꯦ ꯈꯟꯕꯗ ꯃꯊꯥ ꯁꯥꯏ꯫
ꯆꯥꯕꯩꯗꯨꯗꯤ ꯑꯧ ꯏꯊꯟꯗ ꯂꯩꯕꯣꯏ ꯗꯤ ꯀꯥꯏꯗꯅꯣꯝꯃ ꯂꯩꯔ ꯆꯥꯒꯦꯔ ꯀꯩꯅꯣ ꯇꯧꯕ ꯌꯥꯔꯦꯕ ꯃꯌꯥꯝ ꯂꯩꯃꯤꯟꯅꯗꯣꯏꯅꯤꯅꯦ ꯑꯗꯨꯝ ꯊꯣꯡꯗꯣꯔꯕ ꯈꯔ ꯃꯊꯥ ꯁꯥꯏ ꯄꯨꯟꯁꯤꯁꯤ꯫
ꯐꯠꯇꯕ ꯑ ꯌꯥꯎꯔꯤꯑꯕ ꯑꯗꯨꯗꯤ ꯋꯥꯈꯜꯗ
ꯃꯥꯟꯕꯁꯨ ꯌꯥꯎꯔꯤꯦ
ꯃꯌꯥꯝꯒꯤ ꯃꯌꯥꯝꯒꯤ ꯑꯣꯏꯅ ꯈꯜꯂꯦꯕ ꯑꯩ ꯏꯁꯥꯅ ꯊꯣꯡꯉꯤꯖꯦ ꯑꯩꯅ ꯆꯥꯅꯕꯅꯤ ꯈꯟꯗ꯭ꯔꯦꯕ꯫
ꯉ ꯈꯟꯗ꯭ꯔꯦ ꯃꯉꯥ ꯄꯨꯂꯞ ꯆꯥꯗꯣꯏꯅꯤ ꯈꯟꯕꯗ
ꯎ ꯃꯣꯏ ꯃꯌꯥꯝ ꯄꯨꯂꯞ ꯆꯥꯗꯣꯏꯅꯦ ꯃꯣꯏ ꯃꯌꯥꯝꯒꯤ ꯊꯕꯛꯇꯣ ꯑꯩꯅ ꯇꯧꯗꯣꯏꯅꯤ ꯈꯟꯕꯗꯅꯦꯕ
ꯃꯥꯅꯤ꯫
ꯍ
ꯑꯗꯨꯅ ꯑꯩꯅ ꯂꯥꯖꯤ ꯂꯞ ꯂꯐꯨꯖꯦ ꯈꯔ ꯌꯥꯝ ꯊꯥꯖꯤꯜꯂꯒ ꯂꯐꯨ ꯃꯅꯥꯖꯦ ꯀꯛꯑ ꯀꯛꯑꯒ ꯄꯤꯖꯔꯅꯤ꯫
ꯎꯝ ꯎꯝ ꯐꯔꯅꯤꯗꯅ ꯈꯝꯗꯣ ꯎꯝ ꯊꯛ ꯊꯛ ꯈꯨꯟꯒꯠꯂꯒ ꯎꯝ ꯑꯗꯨꯅ ꯐꯔꯦ꯫
ꯂꯩꯕꯥꯛ ꯂꯩꯍꯥꯎꯁꯨ ꯐꯔꯅꯤ ꯑꯥ
ꯍꯦꯟꯖꯥꯡꯗꯨꯁꯨ ꯃꯊꯛꯇ ꯑꯗꯨꯝ ꯍꯥꯞꯆꯤꯜꯂꯣ
ꯑꯧ ꯌꯥꯔꯅꯤ ꯃꯆꯤ ꯃꯆꯤꯗ ꯂꯣꯏꯅꯃꯛ
ꯏꯁꯤꯡꯗꯨꯅ ꯃꯁꯥ ꯃꯁꯥꯒꯤ ꯕꯇꯜ ꯑꯃ ꯃꯝ ꯄꯥꯏꯍꯜꯂꯣ꯫
ꯑꯗꯨꯣ ꯅꯦꯃꯤꯟꯅꯔ ꯃꯇꯝꯜꯕ ꯑ ꯇꯈꯤꯕꯗꯃ ꯑꯃ ꯂꯩꯔꯒ ꯅꯣꯡꯃ ꯑꯃ ꯄꯤꯊꯛꯈꯤꯕꯗꯨꯅ ꯑꯗꯨ ꯆꯍꯤꯁꯦ ꯄꯨꯡ ꯆꯠꯂꯅꯤ ꯑꯗꯨꯝ ꯍꯥꯥꯟꯜꯂ ꯍꯥꯜꯂ ꯑꯥ ꯑꯗꯨꯣ ꯃ ꯃꯉꯗ꯭ꯔꯦꯗꯅ ꯅ ꯑꯗꯨꯅꯤ ꯁꯃ ꯁꯥꯅ ꯑꯗꯨꯅꯦ ꯍꯥꯏ ꯑꯗꯨꯗꯤ ꯃꯁꯥ ꯃꯁꯥꯅ ꯍꯥꯞꯆꯟꯟꯅꯔ ꯑꯃꯁꯨ ꯌꯥꯔꯦ ꯗꯁꯕꯤꯟꯗ ꯍꯥꯞꯆꯤꯟꯦꯥ ꯍꯨꯟꯇꯣꯛꯀꯦꯔꯥ ꯀꯩꯗꯧꯒꯦ
ꯑꯦ
ꯑꯅꯧꯕ ꯄꯨꯊꯣꯛꯄ ꯌꯥꯏ ꯃꯁꯤ ꯑꯅꯧꯕ ꯑꯣꯏꯅ
ꯑꯗꯨ ꯌꯥꯏ꯫ ꯍꯥꯏꯗꯤ ꯄ꯭ꯂꯥꯁꯇꯤꯛ ꯁꯤꯖꯤꯟꯅꯕꯒꯤ ꯀꯩꯅꯣ ꯇꯧꯕꯁꯨ ꯅꯠꯇ꯭ꯔꯕꯅꯤꯅ ꯂꯥꯛꯑꯅꯤꯅ ꯑꯗꯨꯝ ꯌꯥꯔꯦ
ꯑꯗꯨꯒ ꯀꯣꯟ ꯐꯦꯡꯕ ꯇꯟꯕꯩꯅꯤ ꯍꯥꯏꯗꯕꯤꯗ ꯐꯖꯕꯤ ꯂꯣꯟꯗ ꯑ ꯄ꯭ꯂꯥꯁꯇꯤꯛ ꯁꯤꯖꯤꯟꯅꯕꯁꯦ ꯐꯠꯇꯦꯌꯦ ꯑꯗꯨ ꯇꯧ ꯇ ꯍꯥꯏꯔ ꯂꯣꯏꯔꯦ ꯁꯨꯃꯥꯏꯅ
ꯁꯦ ꯏꯁꯇꯤꯜꯗ ꯆꯥꯕꯅ ꯃꯔꯝ ꯑꯣꯏꯔꯒꯅꯤ ꯑꯩꯈꯣꯏꯅ ꯊꯨꯅ ꯀꯩꯅꯣ ꯇꯧꯔꯤꯖꯤꯗꯤ ꯀꯥꯏꯅ ꯑꯍꯟ ꯑꯣꯏꯗ꯭ꯔꯤꯀꯥꯟꯗ
ꯄꯣꯈꯂꯤꯁ ꯑꯩꯈꯣꯏꯅ ꯀꯥꯏ ꯇꯧꯔꯒꯕꯀꯣ ꯊꯥꯗꯒꯗꯕꯅꯤ ꯈꯗꯥꯡ ꯅꯩꯅꯤ ꯊꯥꯗꯅꯤ
ꯂꯍꯥꯁꯨ ꯍꯣꯏꯅꯕꯤꯖꯕꯅꯦꯦꯅꯣ
ꯑꯗꯨꯅ ꯂꯥꯇ ꯄꯤꯖꯕꯅꯦ ꯃꯌꯥꯝ ꯋꯥꯈꯜ ꯂꯥꯟꯅ ꯈꯟꯕꯤꯒꯅꯨ
ꯏꯀꯣ ꯐ꯭ꯔꯦꯟꯂꯤ ꯑꯣꯏꯕꯗꯗ꯫
ꯃꯥꯅꯤ ꯏꯀꯣ ꯐ꯭ꯔꯦꯟꯂꯤ ꯑꯣꯏꯅ ꯇꯧꯁꯦ ꯇꯧꯕꯅꯦꯅ
ꯆꯥ ꯁꯥꯕ ꯑꯃꯒ ꯕꯣꯔꯥꯒ ꯆꯥꯔꯗꯤ ꯍꯥꯎꯔꯣꯏꯗ꯭ꯔꯥ
ꯍꯥꯎꯅꯤ ꯍꯥꯎꯅꯤ ꯏꯍꯥꯎꯗ ꯍꯥꯎꯅꯤ꯫ ꯃꯣꯔꯣꯛ ꯂꯦꯞꯄ ꯁꯥꯔꯞ ꯇꯧꯕ ꯑꯃꯒ ꯕꯣꯔꯥꯒ ꯅꯝꯅꯕ ꯑꯃꯨꯛꯒ ꯍꯥꯞꯄꯒ
ꯑꯗꯨꯅꯦ ꯍꯥꯏꯁꯦ ꯑꯗꯨꯅꯤ ꯍꯥꯏꯔꯤꯕꯁꯤ ꯑꯗꯣ ꯑꯩꯈꯣꯏ ꯁ꯭ꯋꯥꯏꯗꯗꯤ ꯕꯣꯔꯥꯗꯣ ꯌꯣꯟꯗꯕꯅꯤꯅ ꯁꯦ ꯂꯩꯕ ꯐꯪꯗ꯭ꯔꯦꯕꯁꯦ
ꯐꯪꯗꯦ ꯑꯩꯈꯣꯏ ꯁ꯭ꯏꯁꯤ ꯐꯪꯗꯦ ꯁꯤ ꯄꯨꯈꯔꯀꯥꯟ ꯁꯃꯥꯏꯔꯀꯥꯟ ꯈꯔ ꯍꯥꯏꯗꯔ ꯈ ꯍꯥꯏꯒꯠꯂꯗꯤ ꯐꯕ ꯑꯩꯈ ꯁ꯭ꯋꯥꯏ ꯑꯝ ꯐꯪꯗꯦꯀꯣ ꯅꯨꯡꯉꯥꯏꯇꯦ ꯌꯥꯝ
ꯑꯗꯨꯅꯦ ꯂꯨꯄꯥ ꯀꯨꯟ ꯀꯨꯟꯊ꯭ꯔꯥꯒꯤ ꯆꯥꯅꯤꯡꯕꯗꯣ ꯍꯧ ꯂꯩꯕꯗꯨꯕꯨꯗꯤ꯫ ꯐꯠ ꯂꯩꯔꯨꯕꯗꯨꯅ ꯐꯩꯗꯅ ꯑꯃꯔꯣꯝꯗꯗꯤ
ꯐꯩ ꯐꯩ ꯎꯝ ꯁꯤꯡꯖꯨꯒꯁꯦ ꯌꯥꯝꯃꯦ ꯑꯁꯤ ꯑꯩꯈꯣꯏꯅ ꯉꯥꯏꯍꯥꯛꯃꯨꯛ ꯀꯩꯅꯣ ꯂꯩꯅ ꯆꯠꯂꯒ ꯊꯣꯡꯍꯣꯜꯂꯝꯕꯗꯣ ꯑꯗꯨ ꯍꯣꯇꯦꯜ ꯁꯤꯡꯁꯨ ꯌꯥꯝ ꯌꯥꯝ ꯇꯧꯋꯦꯕ ꯂꯨꯄꯥ ꯀꯨꯟꯒꯤ ꯂꯩꯕꯁꯦ ꯂꯨꯄꯥ ꯀꯨꯟꯒꯤ ꯂꯩꯔꯒ ꯃꯤ ꯃꯤ ꯂꯨꯄꯥ ꯇꯔꯥ ꯍꯥꯞꯆꯤꯜꯂ ꯑꯗꯨꯝ ꯌꯥꯝꯃꯦꯕ ꯁꯤꯡꯖꯨ ꯑ ꯑꯗꯨꯣ
ꯎꯝ
ꯎꯝ ꯑꯗꯨꯃꯥꯏꯅ ꯂꯩꯔꯦ ꯆꯥꯅ ꯐꯔꯦ ꯍꯧꯖꯤꯛꯀꯥꯟ
ꯍꯥꯏ꯫
ꯍꯥꯏꯗꯤ ꯃꯆꯜꯖꯨ ꯂꯣꯏ ꯁꯨꯔꯦ ꯊꯣꯏꯗꯤꯡ ꯕꯁꯣꯟꯖꯨ ꯍꯥꯞꯄꯦ꯫
ꯅꯦꯃꯥꯏ ꯕꯣꯔꯥ ꯈꯨꯍꯧꯗꯣ ꯑꯗꯨꯗꯣ ꯄꯤꯛꯅ ꯄꯤꯛꯅ ꯍꯧꯕꯗꯣ ꯃꯔ ꯑꯣꯏꯒꯦ
ꯑ ꯑ
ꯑꯗꯨ ꯕꯣꯔꯥꯗꯣ ꯍꯥꯎꯋꯦꯉꯣ꯫
ꯍꯥꯎꯋꯦ ꯑꯗꯨ ꯃꯣꯏꯖꯨ ꯉꯍꯋꯥꯏꯗꯧꯅ ꯆꯥꯎ ꯆꯥꯎ ꯍꯧꯕꯗꯣ ꯍꯧꯗ꯭ꯔꯤꯕ ꯑꯗꯨꯃꯥꯏꯅ ꯃꯇꯨꯝ ꯇꯥꯔꯞ ꯇꯥꯔꯞ ꯇꯧꯔꯒ ꯄꯤꯞ ꯄꯤꯛꯇ ꯎꯞ ꯇꯧꯔꯒ ꯃꯣꯏꯁꯨ ꯑꯪꯀ ꯑꯅꯤꯅꯤ ꯇꯧꯔꯤꯁꯤꯡꯁ
ꯑꯗꯨꯅꯁꯨ ꯍꯦꯟꯅꯗꯤ ꯐꯗꯤ ꯐꯕꯖꯥꯠꯅꯤ
ꯑ ꯃꯨꯟꯖꯨ ꯂꯣꯏ ꯃꯨꯜꯂꯦ ꯌꯥꯝ ꯊꯨꯅꯁꯨ ꯑꯗꯒꯤ ꯃꯣꯏꯗꯁꯨ ꯄꯩꯁꯥꯗꯣ ꯇꯣꯡꯉꯦ ꯌꯥꯝꯅ ꯄꯣꯠꯇꯨꯁꯨ ꯃꯇꯨꯡꯨꯝ ꯇꯔꯥ ꯇꯥꯔ ꯆꯥꯎꯔꯕꯅꯤꯅ ꯀꯜꯂꯦꯗꯅ ꯌꯥꯝꯅ ꯑꯗꯣ ꯆꯦꯜꯂꯤꯒꯨꯝꯕ ꯃꯇꯝꯗꯗꯤ ꯌꯥꯝꯃꯦꯗꯅ
ꯎꯝ
ꯑꯗꯨꯅ ꯑꯗꯨꯅ ꯐꯔꯦ ꯕꯣꯔꯥꯗꯤ ꯌꯥꯝꯗꯦ ꯁꯤꯡꯖꯨꯗꯤ ꯌꯥꯝꯃꯦ ꯃꯣꯏꯗꯣ
ꯎꯝ
ꯑꯗꯒꯤ ꯄꯀꯧꯔꯥꯁꯨ ꯍꯥꯥꯎꯋꯦ ꯃꯣꯏꯗ ꯑꯗꯨꯝ
ꯎꯝ
ꯆꯥꯕꯗ ꯌꯥꯝ ꯍꯥꯎꯋꯦꯕ
ꯄꯀꯣꯔꯥꯁꯨ ꯊꯔꯣꯏ ꯊꯣꯡꯕꯁꯨ ꯆꯥꯅꯤꯡꯉꯤꯗꯣ ꯍꯣꯏ ꯆꯥꯅꯤꯡꯉꯦ ꯍꯧꯖꯤꯛꯀꯥꯟ
ꯎꯝ ꯆꯥꯅꯤꯡꯗꯕ ꯂꯩꯇꯦ
ꯆꯥꯅꯤꯡꯗꯕ ꯑꯃꯠꯇ ꯂꯩꯇ꯭ꯔꯦ ꯆꯥꯅꯤꯡꯕꯒꯤ ꯆꯥꯅꯤꯡꯕ ꯉꯥꯛꯇ
ꯈꯪꯗꯦ ꯊ ꯑꯩꯁꯨ ꯈꯜꯂꯤꯅ‌ꯦ ꯆꯥꯍꯧꯕꯅꯥ ꯐꯩꯗ ꯈꯜꯂ‌ꯦ ꯁꯨꯝ ꯋꯥꯈꯜꯗ
ꯇꯝꯕ ꯉꯝꯕ ꯅꯠꯇꯦꯅ ꯅꯠꯇ꯭ꯔꯥ
ꯇꯝꯕ ꯉꯝꯃꯗꯦ ꯃꯍꯥꯎ ꯈꯪꯅ ꯈꯪꯅꯀꯣ
ꯑ ꯍꯍꯍ
ꯆꯠꯈ꯭ꯔꯖꯨ ꯃꯍꯥꯎ ꯈ ꯈꯪꯅ ꯆꯠꯈꯤꯕꯅ ꯐꯠꯇ꯭ꯔꯥ
ꯃꯥꯅꯦ ꯑꯗꯨꯅꯥꯏ ꯑꯝꯕ ꯉꯝꯇ ꯅꯠꯇ ꯀꯌꯥ ꯀꯅꯥ ꯈꯪꯗꯣꯔꯤ
ꯇꯝꯕ ꯉꯝꯕꯝꯇ ꯅꯠꯇꯦ ꯑꯃꯨꯛ ꯍꯤꯡꯉꯦ ꯅꯩꯔ ꯍꯤꯡꯒꯗꯕꯅꯦ ꯑꯗꯨꯅꯦ
ꯃꯥꯅꯦ ꯑꯩꯅ ꯍꯥꯏꯕꯗꯣ ꯑꯗꯨ ꯆꯥꯕ ꯆꯠꯔꯨꯁꯦ
ꯂꯧꯍꯠ ꯄꯇ꯭ꯔ
ꯍꯣꯏ ꯂꯨꯄꯥ ꯆꯥꯇ꯭ꯔꯨꯛ ꯈꯛꯇꯅꯦꯕꯀꯣ ꯂꯨꯄꯥ ꯆꯥꯇ꯭ꯔꯨꯛꯁꯤꯅ ꯑꯩꯈꯣꯏ ꯅꯤꯗꯤ ꯂꯦꯝ ꯑꯁ ꯑꯩꯈꯣꯏ ꯅꯤꯗꯤ ꯂꯦꯝꯕꯨ ꯂꯦꯝꯕꯅꯤꯅ
ꯏꯕꯥꯅꯤꯖꯥꯝ ꯃ ꯍꯥꯏꯈꯩꯁꯨꯒꯝ
ꯉꯝꯃꯣꯏ ꯍꯥꯏꯕ
ꯃꯤ ꯑꯍꯨꯝ ꯆꯠꯄꯗ ꯌꯥꯅꯤ
ꯍꯣꯏ ꯑꯍꯨꯝ ꯆꯠꯄꯗ ꯆꯞ ꯆꯥꯗꯣꯏꯕ ꯑꯍꯨꯝ ꯆꯠꯂꯒꯅ ꯑꯅꯤ ꯆꯠꯄꯗꯅ ꯑꯗꯨꯝ ꯉꯝꯁꯤꯟ ꯇꯥꯔꯁꯨ ꯑꯗꯨꯝ ꯄꯤꯛ ꯄꯤꯛ ꯊꯅꯗꯤ ꯉꯝꯗꯣꯏꯕ
ꯃꯥꯅꯦ ꯁꯥꯁꯤ ꯆꯁ
ꯆꯥꯔꯁꯦ ꯆꯥꯔꯁ
ꯐ ꯐꯠ ꯁꯠ ꯁꯠ ꯂꯥꯎꯅ ꯑꯗꯨꯝ ꯄꯨꯟꯁꯤꯁꯦ ꯉꯧꯇꯔꯣꯏ ꯑꯗꯨꯝ ꯃꯊꯥ ꯁꯥꯟꯅ ꯁꯅ ꯋꯥꯅ ꯋꯥꯅ ꯑꯗꯨꯝ ꯆꯠꯈꯤꯗꯣꯏꯅꯤꯅꯦꯁꯦ
ꯑꯦ ꯅꯠꯇ꯭ꯔꯗꯤ
ꯑꯗꯨꯅꯦ ꯉꯍꯥꯟꯁꯨ ꯋꯥꯏ ꯍꯕꯗ ꯍꯥꯏꯗꯣ ꯑ ꯁꯨꯝ ꯁꯤꯈ꯭ꯔꯀꯥꯟꯗ ꯁꯨꯝ ꯁꯣꯔꯥꯛꯇꯤ ꯄꯣꯛꯅꯤ ꯀꯥꯏꯅ ꯃꯊꯥꯗꯨꯗꯤ ꯂꯩꯇ꯭ꯔꯀꯥꯟꯗ ꯄꯤꯍꯧꯕꯗꯣ ꯑꯗꯨ ꯄꯥꯝꯗꯦ ꯑꯩꯗꯤ ꯑꯗꯨ ꯌꯥꯅꯤꯡꯗꯦ ꯍꯥꯏꯅ ꯃꯤꯁ ꯀꯩꯅꯣꯅ
ꯎ ꯍꯥꯏꯕꯗꯨ ꯃꯥꯅꯃ
ꯃꯥ ꯍꯥꯏꯕꯗꯣ ꯑꯗꯨꯗꯤ ꯍꯥꯏꯁꯦ ꯃꯥꯥꯏ ꯍꯟꯗꯛ ꯊꯣꯡꯁꯤꯅ ꯈꯪꯗꯦꯅ ꯇꯧꯕꯗꯨꯣ
ꯌꯥꯏꯌꯦ ꯑꯗꯨꯁꯨ ꯀꯩꯁꯨ ꯀꯥꯏꯗꯦ
ꯑꯗꯨꯅ ꯁꯤꯗ ꯀꯥꯟꯅ ꯐꯃ ꯀꯔꯤꯒꯝꯕ ꯀꯥꯟꯗ ꯍꯤꯡꯉꯥꯏꯗ ꯐꯪꯍꯧꯒꯗꯕꯅꯤ
ꯍꯦꯍꯦ
ꯆꯨꯝꯗ꯭ꯔꯣ ꯑꯩꯅ ꯑꯩꯅ ꯑꯩꯅ ꯍꯤꯡꯉꯤꯀꯥꯟꯗꯗꯤ ꯑꯗꯨꯗꯤ ꯋꯥꯔꯅꯤ ꯑꯩ ꯂꯩꯇ꯭ꯔꯀꯥꯟꯗ ꯃꯣꯏ ꯅꯨꯡꯉꯥꯏꯍꯧꯔꯅꯤ ꯅꯠꯇ꯭ꯔꯥ
ꯑꯣ
ꯎꯝꯍꯝ
ꯈꯣꯡꯁꯦ ꯍꯥꯏꯅ ꯑꯃꯨꯛ ꯍꯣꯠ ꯇꯠꯂꯨꯔꯦ ꯏ ꯊꯣꯛꯏ ꯇꯧꯔꯤꯁꯦ
ꯈꯪꯗꯦ ꯄꯪ ꯑꯃ ꯇꯧꯒꯠꯅꯤꯡꯉꯦ ꯍꯣꯏ ꯁ꯭ꯋꯥꯏꯗ ꯄꯤꯔꯛ ꯈꯔ ꯍꯧꯔꯝꯕꯗꯨꯅ ꯀꯗꯥꯏꯁꯦ ꯈꯔꯝꯅꯣ ꯈꯪꯗꯦꯅꯦꯦ ꯅꯛꯄꯤꯅꯕ ꯐꯨꯝꯖꯤꯟꯈ꯭ꯔꯕ ꯃꯥꯜꯂꯦ
ꯄꯦꯔꯨ ꯄꯦꯔꯨꯁꯦ ꯏꯪꯊꯝꯊꯥꯗ ꯅꯠꯇ꯭ꯔꯣ ꯌꯥꯝ ꯃꯔꯥꯡ ꯀꯥꯏꯅꯩꯁꯦ
ꯈꯪꯗꯦ ꯃꯁꯤ ꯀꯔꯝ ꯀꯥꯟꯅꯔꯤꯒꯦꯅ ꯍꯧꯒꯦ
ꯂꯧꯔꯤꯔꯒ ꯄꯥꯛꯆꯣꯡ ꯁꯣꯛꯅꯕꯗꯣ ꯐꯤꯔꯨꯛ ꯏꯪꯊꯊꯧ ꯊꯥꯕ ꯊꯧꯗꯣꯏꯔꯕꯅꯤ ꯑꯗꯣ ꯂꯧ ꯂꯣꯏꯅ ꯈꯔꯒ ꯃꯇꯝꯗꯅꯦꯕ ꯂꯧꯕꯕꯨꯛ ꯍꯥꯡꯉꯀꯥꯟꯗ
ꯑꯗꯣ ꯍꯥꯟꯅꯗꯤ ꯄꯦꯔꯨꯛ ꯍꯦꯛꯞꯄꯒꯁꯦ ꯑꯗꯨꯝ ꯆꯠꯅꯔꯝꯃꯤ ꯄꯣꯠꯅꯦꯀꯣ
ꯆꯠꯅꯔꯝꯃꯦ ꯄꯦꯔꯨꯛ ꯊꯤꯕ ꯄꯦꯔꯣꯛ ꯍꯦꯛ ꯄ ꯑꯗꯩ ꯑꯗꯨꯝꯕ ꯑꯩ ꯀꯥꯛꯊꯨꯝ ꯇꯥꯟꯕ ꯊꯑꯣꯏ ꯆꯠꯅꯩꯅꯦ
ꯑꯗꯨ ꯃꯇꯝꯗꯨꯗꯅ ꯁꯤ ꯐꯣꯟꯁꯦ ꯂꯩꯇ꯭ꯔꯤꯕꯩꯅꯦꯕ
ꯃꯥꯥꯟꯅ ꯂꯩꯇ꯭ꯔꯤꯕꯅꯦ ꯑꯗꯣ ꯍꯧꯖꯤꯛ ꯁꯤꯕ ꯂꯩꯔꯝꯅ ꯁꯨꯝꯕꯁꯤꯗ ꯂꯣꯏ ꯊꯥꯗꯈ꯭ꯔꯦ ꯃꯇꯝꯁꯤꯡꯁꯦ ꯃꯤꯁꯤꯡꯁꯦ
ꯑꯗꯨꯅꯦ ꯍꯧꯖꯤꯛꯁꯨ ꯆꯠꯀꯦ ꯍꯥꯏꯔꯗꯤ ꯌꯥꯏꯑꯕ ꯇꯟꯉꯩꯅꯦꯕ ꯇꯟꯕ ꯑꯃꯁꯨ ꯌꯥꯎꯕꯅꯦꯕ
ꯅꯠꯇ꯭ꯔꯥ ꯉꯍꯥꯟꯋꯥ ꯑꯩꯈꯣꯏꯁꯦ ꯁꯝꯄꯣꯛ ꯈꯣꯏꯕꯒ ꯇꯥꯟꯅ ꯑꯞꯄꯣꯠꯇꯦ ꯍꯈꯟꯇ ꯍꯥꯞꯄꯣꯠꯇꯦ ꯏꯟꯅ ꯍꯅꯗꯅ
ꯑꯗꯨꯐꯧꯗꯤ ꯆꯠꯂꯛꯇꯦꯕꯀꯣ ꯑꯥꯡ ꯑꯣꯏꯔꯤꯀꯥꯟꯗ ꯄꯦꯔꯨꯛ ꯍꯦꯛꯄꯗꯤ ꯑꯩꯈꯣꯏꯁꯦ ꯃꯇꯨꯡ ꯏꯟꯅꯔꯛꯑꯦꯕ ꯈꯪꯕ꯭ꯔ ꯌꯥꯝꯅ
ꯎꯝ ꯐ ꯅꯧꯄꯔꯤ ꯎꯄꯔꯤ ꯀꯌꯥꯇꯕꯨꯠꯇꯔꯣꯛꯇ ꯀꯥꯛꯊꯨꯝꯁꯦ ꯀꯥꯛꯊꯨꯝ ꯇꯥꯕ ꯌꯥꯝ ꯆꯠꯂꯛꯑꯦꯕ
ꯍꯣꯏ ꯀꯥꯎꯊꯣꯡꯉ ꯅꯣꯏ ꯃꯃꯥꯡ ꯃ ꯁꯣꯠ ꯅꯥꯀꯟꯗꯅꯤ ꯅ ꯌꯥꯝ ꯆꯠꯅꯩꯠ ꯑꯁ ꯀꯔꯤꯔꯣꯁꯤꯔꯣꯗꯋꯥꯗꯨꯕꯨ ꯑꯝꯇ ꯇꯧ ꯍꯜꯂꯛꯀꯅ
ꯑꯩꯅ ꯋꯥ ꯉꯥꯡꯒꯅꯨ ꯍꯥꯏꯕꯗꯨꯒꯤꯗꯤ ꯀꯟꯅ ꯉꯥꯡꯒꯅꯨ
ꯅꯁꯛꯇꯨꯒ
ꯃꯁꯛꯁꯤꯡꯒ
ꯃꯥꯗꯤ ꯁ꯭ꯀꯨꯜ ꯆꯠꯈꯤꯔꯣꯏꯗ꯭ꯔꯥ
ꯃꯥ ꯁ꯭ꯀꯨꯜ ꯆꯠꯍꯧꯔꯦ ꯀꯩꯅꯣ
ꯀꯔꯥꯏꯗ
ꯑꯁꯤꯒꯤ ꯌꯨꯅꯤꯛꯇ
ꯈꯜꯗ
ꯖꯒꯅꯥꯠ ꯊꯃꯤꯠ ꯂꯥꯎꯕ ꯑꯗꯨꯝ ꯃꯥ ꯁꯛꯏꯅꯦ ꯃꯥ ꯁꯛꯄꯗ ꯑꯩ ꯑꯃꯨꯛ ꯑꯩ ꯑꯃꯨꯛ ꯇꯝꯃꯤꯅꯦ
ꯎꯝ
ꯁꯤ ꯀ
ꯅꯠꯇꯦ ꯁꯤ ꯑꯃ ꯀꯩꯅꯣ ꯇꯧꯕꯩꯩꯅ ꯌꯥꯗꯕꯩꯩꯅ ꯈꯪꯗꯦ ꯈꯪꯗꯦ ꯑꯗꯨ ꯑꯉꯥꯡꯗꯣ ꯋꯥ ꯉꯥꯡ ꯉꯜꯂꯛꯀꯅꯣ ꯍꯥꯏꯕꯅꯤꯅꯦ
ꯑꯣ ꯍꯥꯏꯩꯅ ꯍꯥꯏ ꯇꯔꯦ ꯉꯥꯡꯗꯦ ꯉꯥꯡꯗꯦ ꯉꯥꯡꯉꯔꯣꯏ
ꯂꯥꯟꯖꯕ
ꯎꯝ ꯍꯗ꯭ꯔꯦ
ꯎꯝ ꯌꯥ ꯀꯩꯅꯣ ꯇꯨꯃꯤ ꯂꯏ
ꯇꯨꯃꯤꯟꯅ ꯂꯩꯌꯨ ꯑꯩꯈꯣꯏ ꯂꯥꯏꯔꯤ ꯁꯦꯀꯦꯟ ꯇꯥꯏꯌꯦ ꯑꯩꯈꯣꯏꯗꯤ
ꯋꯥꯁ ꯃꯤ ꯀꯌꯥꯃꯨꯛ ꯇꯝꯒꯦ ꯃꯣꯏꯒꯤꯗꯨꯅ
ꯃꯥ ꯔꯣꯜ ꯅꯝꯕꯔ ꯑꯥꯏꯇꯤꯟꯅꯦ ꯃꯥꯏ ꯃꯈꯥꯗ ꯀꯌꯥꯝ ꯂꯩꯔꯤꯅꯣꯗꯤ ꯈꯪꯗꯦ
ꯑꯗꯨꯅꯤ ꯃꯤ ꯑꯗꯨꯝ ꯌꯥꯝꯃꯦꯀꯣ
ꯑꯥ ꯌꯥꯔꯦ ꯃꯣꯏ ꯀꯨꯟꯃꯨꯛꯇꯤ ꯍꯦꯜꯂꯝꯃꯅꯤ
ꯑꯗꯣ ꯑꯉꯥꯡꯗꯨꯅ ꯈꯔ ꯁꯦꯡ ꯁꯦꯡ ꯂꯥꯎꯕ ꯃꯥꯜꯂꯦ
ꯑꯦ ꯀꯩꯅꯣ ꯑꯩꯈꯣꯏꯒꯤ ꯑꯩꯈꯣꯏꯁꯤ ꯄꯔꯦꯡꯒꯤ ꯌꯨꯝꯒꯤ ꯈꯅ ꯅꯕ ꯃꯤ ꯕꯨꯊꯣꯑꯦ ꯃꯥꯕꯨꯊꯣꯛ ꯈꯥꯟꯅ ꯍꯥꯏꯖꯦ
ꯎꯝ ꯐꯔꯗꯝ‌ꯅ‌ꯦ
ꯍꯩꯒꯔꯕ ꯅꯍꯥꯟ ꯃꯣꯏꯒꯤ ꯃꯣꯏꯒꯤ ꯀꯦꯊꯂꯤ ꯑꯃ ꯋꯥꯏꯕ ꯂꯧꯕꯨꯛꯀꯤ ꯑꯗꯨꯗꯨꯒ ꯃꯥ ꯄꯥꯐꯠ ꯂꯥꯛꯑꯦ ꯑꯗꯨꯒ ꯁꯤ ꯀꯦꯠꯊꯂꯤꯁꯦ ꯑꯩꯈꯣꯏ ꯃꯥꯅ ꯃꯥꯡꯈ꯭ꯔꯦꯅ ꯏꯃꯨꯡꯗ ꯏꯁꯧ ꯂꯥꯡꯕꯗ ꯂꯥꯡꯕꯗ ꯃꯥ ꯄꯨꯈ꯭ꯔꯒꯦꯌꯦ ꯐꯦꯡꯁꯤ ꯐꯦꯡꯗꯔꯤꯕꯗꯣ ꯑꯗꯗꯒꯤ ꯑꯩꯅꯅꯦ ꯑꯩꯅ ꯑꯃꯨꯛ ꯑꯗꯩ ꯑꯩꯅ ꯑꯃꯨꯛ ꯑ ꯑꯩ ꯐꯦꯡꯉ ꯄꯤꯔꯛꯑꯒꯦ ꯍꯥꯏꯔꯦꯀꯣ ꯑꯗꯩ ꯃꯥꯁ‌ꯦ ꯌꯥꯅꯤꯡꯒꯨꯝ ꯌꯥꯅꯤꯡꯗꯒꯨꯝ ꯇꯧꯔꯒ ꯍꯣꯏ ꯍꯥꯏ ꯑꯗꯨꯒ ꯃꯥꯁꯦ ꯑꯃꯨꯛ ꯑꯩꯅ ꯂꯩꯇ꯭ꯔꯤꯉꯩ ꯈꯣꯃꯥꯜ ꯂꯩꯁꯤꯗ ꯃꯥꯆꯧꯕꯤꯁꯤ ꯀꯦꯠꯂꯤꯁꯦ ꯑꯩꯈꯣꯏꯒꯤꯅꯦ ꯄꯨꯔꯒꯦ ꯄꯨꯔ ꯆꯠꯂꯔꯝꯃꯤ ꯍꯩ ꯁꯤꯒꯖꯥꯅꯤꯍꯦ ꯃꯣꯏ ꯏꯃꯨꯡꯒꯤ ꯀꯣꯜ ꯂꯦꯛ ꯂꯩꯇ ꯃꯣꯏ ꯃꯥ ꯊꯤꯖꯤꯟꯗꯦ ꯃꯣꯏ ꯃꯆꯥ ꯅꯨꯄꯤ ꯑꯅꯤ ꯊꯥꯗꯣꯛꯔꯛꯀꯦꯅꯤ ꯑꯩꯈꯣꯏ ꯀꯣꯂꯕꯗꯨꯅꯁꯨ ꯍꯥꯏꯔꯦ ꯎꯝ ꯑꯗꯩ ꯀꯣꯂꯤꯛꯁꯦ ꯂꯣꯏ ꯃꯁꯛ ꯈꯪꯅꯤ ꯈꯪꯉꯕ꯭ꯔꯥ ꯃꯣꯏ ꯁꯤꯈꯣꯢꯅꯠꯇ꯭ꯔꯣ ꯑꯁꯤ ꯑꯩꯈꯣꯏ ꯄꯨꯈ꯭ꯔꯒꯦ ꯂꯣꯢ ꯈꯜꯂꯒ ꯄꯨꯈꯤꯗꯣꯏꯅꯤ ꯅꯥ ꯑꯩꯈꯣꯏꯐꯥꯎ ꯈꯪꯗꯦ ꯃꯣꯏꯗꯤ ꯏꯁ ꯃꯥꯏ ꯄꯦꯃ ꯍꯩꯅꯨ ꯉꯥꯛꯇꯅꯤ
ꯑꯩꯕꯨ ꯈꯪꯗꯦ ꯍꯥꯏꯕ
ꯎꯝ
ꯑꯈꯣꯢꯗꯤ ꯉꯥꯡꯢꯕꯅꯦ ꯁꯨꯝ ꯏꯁꯥꯅ ꯑꯉꯥꯡ ꯃꯆꯥꯅ ꯀꯣꯟꯂꯤꯛ ꯈꯪꯉꯦ ꯅꯣꯏꯗꯤ ꯀꯩꯝꯇ ꯈꯪꯗꯦꯅ
ꯑꯩꯈꯣꯏꯗꯤ ꯍꯩꯅꯨ ꯉꯥꯛꯇꯅꯦ ꯏꯃꯥ ꯉꯥꯛꯇꯅꯍꯦ ꯏꯃꯥ ꯌꯥꯝꯃꯥꯟꯗꯅ ꯀꫭꯛ ꯉꯥꯎꯔꯦ ꯍꯩꯕꯒ ꯁꯤꯡꯕꯒ ꯀꯦꯅꯕꯒꯁꯦ ꯎꯝ ꯀꯣꯏꯁꯜꯂꯝꯕꯒꯅ ꯀꯣꯡ ꯉꯥꯏ ꯑꯃ
ꯎꯝ
ꯐꯨꯔꯨꯁꯨ ꯌꯥꯗꯒꯨꯝ ꯇꯧ
ꯌꯥ ꯄꯤ
ꯗꯨꯅ ꯈꫭꯏꯗꯧꯁꯦ ꯄꯗꫭꯛ ꯄꯗꫭꯛ ꯁꯥꯎꯒꯠꯄ ꯖꯠꯅꯤꯍ‌ꯦ ꯏꯞꯁꯤ ꯀꯆꯦ ꯃꯠꯇꯣ ꯊꯨꯗ‌ꯦꯛꯑꯝ ꯖꯟꯅꯤ
ꯑꯗꯨ ꯃꯆꯥꯗꯨꯅ
ꯍꯣꯏ ꯂꯤꯞꯇꯤꯛ ꯃꯇꯣꯟ ꯊꯨꯗꯤꯛ ꯑꯝꯃꯤꯅꯦ ꯁꯪꯉꯒ
ꯎꯡ
ꯄꯨꯛꯅꯤꯡꯕꯅꯗꯤ ꯆꯦꯠ ꯆꯠ ꯊꯥꯅꯤꯡꯉꯕ ꯐꯪꯉꯕ꯭ꯔꯥ ꯑꯗꯨ ꯐꯨ ꯉꯝꯗꯕ ꯍꯦꯛꯇ ꯎ ꯁꯦꯠ ꯆꯦꯠ ꯁꯦꯠ ꯂꯥꯟ ꯃꯃꯥꯏ ꯊꯥꯖꯟꯅꯤꯡꯖꯠꯅꯤ ꯈꯪꯉꯔꯥ ꯑꯉꯥꯡ ꯃꯆꯥ ꯃꯆꯥ ꯁꯤꯡꯁꯦ ꯂꯝ ꯍꯦꯟꯕ ꯂꯥꯛꯃꯟꯗꯅ
ꯑꯗꯨꯗꯤ ꯑꯩ ꯊꯝꯃꯒꯦꯀꯣ
ꯑꯥꯎ ꯊꯝꯃꯣ ꯊꯝꯃꯣ ꯍ